ꯇꯥꯕ꯭ꯔꯥ
ꯈ꯭ꯔꯦ ꯍꯧꯖꯤꯛꯇꯣ ꯑꯩ ꯋꯥꯔꯤ ꯀꯟꯅ ꯁꯥꯔꯒ ꯂꯩꯕꯅꯦ ꯑꯩꯒꯤ ꯅꯦꯠꯇ
ꯅꯪꯒꯤ ꯅꯪꯒꯤ ꯅꯦꯠꯅ ꯌꯥꯗꯕ ꯃꯥꯜꯂꯦ ꯑꯩꯒꯤ ꯃꯅꯥꯛꯇꯗꯤ ꯐꯂꯝ ꯐꯪꯉꯤꯅꯦ ꯍꯧꯖꯤꯛꯇꯤ ꯇꯥꯈ꯭ꯔꯕ꯭ꯔꯥ
ꯑꯗꯨ
ꯇꯥꯈ꯭ꯔꯕ꯭ꯔꯣꯕ
ꯍꯣꯏ ꯇꯥꯏꯌꯦ ꯇꯥꯏꯌꯦ
ꯉꯁꯥꯏ ꯅꯪꯅ ꯉꯥꯡꯕꯗꯤ ꯁꯨꯡꯇꯥ ꯇꯥꯗꯦ
ꯑꯥ ꯑꯩꯗꯤ ꯋꯥꯔꯤ ꯁꯥꯔꯒ ꯂꯩꯕꯅꯦ ꯑꯩꯒꯤ ꯅꯦꯠ ꯌꯥꯗꯕ ꯃꯥꯂꯦ
ꯍꯧꯖꯤꯛ ꯀꯤ ꯌꯥ ꯑꯩꯅ ꯉꯥꯡꯕ ꯄꯨꯔꯥ ꯇꯥꯒꯄ꯭ꯔꯥ ꯑꯩꯩꯅꯉꯥꯡ
ꯍꯣꯏ ꯇꯥꯈ꯭ꯔꯦꯅ
ꯑꯗꯨ ꯃꯊꯪ ꯃꯊꯪ ꯇꯠꯄꯒꯨꯝꯅ ꯇꯧꯋꯦ ꯍꯧꯖꯤꯛ
ꯥꯏ ꯇꯥꯛꯈ꯭ꯔꯦ ꯍꯜꯂꯥꯎ ꯇꯥꯕ꯭ꯔꯣ ꯇꯥꯕ꯭ꯔ
ꯇꯌꯦ ꯇꯌꯦ
ꯑ ꯑꯩꯗꯤ ꯋꯥꯔꯤ ꯁꯥꯔꯒ ꯂꯩꯕꯅꯦꯕ
ꯅꯣꯏ ꯍꯧꯖꯤꯛ ꯂꯥꯛꯄꯁꯗꯤ ꯆꯂꯔꯑꯦ
ꯀꯗꯥꯏꯗꯔꯣ ꯑꯣ ꯑꯐꯁ ꯂꯩꯩ ꯏꯆꯦꯗ ꯀꯗꯥꯗꯒꯤ ꯂꯥꯏꯔꯔꯤ ꯍꯧꯖꯤꯛꯀꯥꯟꯗꯤ ꯑꯩꯈꯣꯏ ꯌꯥꯝꯅ ꯀꯔꯤꯁꯨ ꯇꯧꯗꯕꯅꯤꯅꯀꯣ ꯑꯩꯈꯣꯏꯒꯤ ꯍꯧꯖꯤꯛꯁꯦ ꯑꯗꯨꯝ ꯀ꯭ꯂꯥꯁ ꯍꯧ ꯆꯜꯂꯒ ꯀ꯭ꯂꯥꯁ ꯆꯠꯄ ꯍꯥꯏꯕꯁꯤꯁꯨ ꯄꯩꯁꯥ ꯇꯤꯡꯕ ꯆꯠꯂꯤꯕꯅꯤꯅꯦ ꯑꯣꯇꯣ
ꯑꯗꯨ ꯀꯗꯥꯏ ꯅꯣꯏꯅ ꯂꯥꯞꯄ꯭ꯔꯣ ꯅꯣꯏꯅ ꯆꯠꯄꯗꯣ ꯀ꯭ꯂꯥꯁ ꯆꯠꯄꯗꯣ ꯂꯥꯞꯄꯦ ꯑ ꯅꯪꯅ ꯉꯥꯡꯕꯗꯨ ꯁꯦꯡꯗꯦꯅꯦ ꯅꯪꯅ ꯉꯥꯡꯕꯗꯣ ꯄꯨꯔꯥ ꯆꯞꯈ꯭ꯔꯦ